ꯇꯥꯕꯔꯣ
ꯇꯥꯏꯌꯦ ꯇꯥꯏꯌꯦ
ꯀꯃꯥꯏ ꯇꯧꯔꯤꯒꯦ
ꯅꯩꯔꯦꯍꯦ
ꯍꯥꯥ
ꯅꯩꯔꯦ ꯍꯥꯏꯕ ꯇꯥꯔꯦ
ꯅꯨꯡꯉꯥꯏꯔꯤꯕꯣ
ꯅꯨꯡꯉꯥꯏꯔꯤꯌꯦ ꯅꯣꯏꯗꯤ
ꯑꯩ ꯌꯦꯛ ꯊꯣꯛꯇꯦ ꯀꯣ
ꯑꯅꯥ ꯑꯌꯦꯛꯁꯦ ꯍꯟꯗꯛ ꯋꯥ ꯀꯩꯅ ꯇꯧꯔꯦ ꯍꯥꯏꯇꯥꯔꯦ
ꯀꯣꯜ ꯇꯧꯗꯕꯁꯨ ꯀꯨꯏꯔꯦꯅ ꯇꯧꯔꯛꯄ ꯋꯥꯅꯤꯗ
ꯎꯝ ꯀꯨꯏꯔꯦꯅꯦ ꯑꯁ ꯆꯍꯤ ꯑꯃ ꯐꯥꯗꯧꯔꯤꯅꯦ
ꯅꯣꯡ ꯐꯥꯗꯣꯛ ꯅꯣꯏꯁꯨ ꯌꯨꯝꯗ ꯑꯃꯨꯛ ꯀꯣꯏꯔꯛꯎꯗ
ꯍꯣꯏ ꯅꯣꯡ ꯍꯣꯏ ꯍꯟꯗꯛꯇꯤ ꯀꯩꯅꯣ ꯇꯧꯕꯅꯤꯅꯀꯣ ꯊꯕꯛꯁꯤ ꯈꯤꯇꯪ ꯃꯇꯝ ꯁꯪꯗꯕꯩ
ꯑꯧ ꯑꯍꯥꯎꯕ ꯄꯨꯔꯒ ꯂꯥꯛꯑꯣ
ꯂꯥꯛ
ꯅꯣꯏꯒꯤ ꯅꯣꯏꯒꯤ ꯗꯗꯥꯒꯤ ꯂꯨꯍꯣꯡꯕꯗ ꯑꯩꯕꯨ ꯀꯧꯔꯣꯏꯗ꯭ꯔꯣ
ꯀꯥꯎꯅꯤ ꯀꯥꯎꯅꯤ
ꯑꯗꯨꯗꯤꯗ ꯑꯩꯅ ꯍꯥꯏꯗꯣꯛꯑꯗꯤ ꯂꯣꯠꯅ ꯇꯧꯈꯤꯗꯧ ꯃꯥꯜꯂꯤꯗ
ꯏꯟꯚꯥꯏꯠꯇꯤꯁꯟ ꯄꯤꯔꯛꯀꯦ
ꯍꯦꯛ ꯄꯤꯔꯛꯇ꯭ꯔꯕ ꯃꯣꯏꯒꯤ ꯆꯅꯝꯈꯛ ꯈꯣꯛꯅꯤꯡꯉꯥꯏꯁꯨ ꯄꯤꯔꯛꯑꯣ
ꯑꯦ ꯀꯗꯥꯏꯗꯩ ꯆꯅꯝꯅꯣ ꯅꯪꯗꯤ ꯆꯥꯕꯈꯠꯇ ꯂꯥꯛ
ꯀꯧꯔꯛꯇ꯭ꯔꯕ
ꯍꯥ
ꯅꯣꯏ ꯑ ꯀꯩꯅꯣꯅꯦ ꯅꯣꯏ ꯅꯅꯥꯎ ꯅꯨꯄꯥꯁꯨ ꯂꯨꯍꯣꯡꯈ꯭ꯔꯦ ꯅꯪꯁꯨ ꯄꯥꯟꯕ ꯌꯥꯔꯦ
ꯑꯩꯁꯦ ꯑ ꯑꯃꯗꯨꯅ ꯀꯩꯅꯣ ꯇꯧꯔ ꯂꯩꯕ ꯍꯥꯏꯇꯥꯔꯦ ꯃꯤꯁꯦ ꯉꯥꯏ ꯍꯥꯏꯕ ꯉꯥꯏ ꯍꯥꯏꯕ ꯅꯠꯇꯗꯤ ꯌꯥꯗꯕ ꯍꯥꯏꯗꯤ ꯑꯃ ꯉꯥꯏꯐꯝ ꯊꯣꯛꯄꯗꯤ ꯉꯥꯏꯇꯕ ꯍꯥꯏꯇꯥꯔꯦꯀꯣ
ꯃꯊꯛꯀꯤ ꯈꯔ ꯆꯠꯇ꯭ꯔꯗꯤ ꯌꯥꯗꯕꯀꯣ
ꯑ ꯍꯥꯏꯗꯤ
ꯍꯦꯛꯇ ꯄꯥꯡꯊꯣꯛꯄ ꯌꯥꯗꯦꯕ
ꯍꯣꯏ ꯑꯩꯈꯣꯏꯒꯤꯁꯨ ꯃꯊꯛꯀꯤ ꯈꯔ ꯆꯠꯇ꯭ꯔꯗꯤ ꯌꯥꯗꯦꯅ ꯉꯥꯏꯔꯒ ꯂꯩꯔꯤꯅꯤꯅꯦ
ꯃꯊꯛ ꯈꯔ ꯆꯠꯇ ꯌꯥꯗꯦ ꯍꯥꯏꯗꯤ ꯀꯩꯅꯣ
ꯑꯁ ꯑꯍꯜ ꯈꯔ ꯆꯠꯇ꯭ꯔꯗꯤ ꯑꯉꯥꯡꯅ ꯍꯥꯟꯅ ꯆꯠꯄ ꯌꯥꯕ꯭ꯔꯅꯦ
ꯑ ꯑꯍꯥꯟ ꯂꯩꯔꯤꯕꯅꯦ ꯅꯪ ꯈ꯭ꯋꯥꯏ ꯑꯍꯥꯟ ꯑꯣꯏꯔꯤꯁꯤꯗꯤ
ꯑꯩ ꯈ꯭ꯋꯥꯏ ꯑꯍꯟ ꯅꯠꯇꯦꯗ ꯑꯁ ꯁꯟꯗꯛꯁꯦ ꯕꯤꯄꯤ ꯂꯩꯕꯒꯤ ꯂꯣꯏꯔꯦ ꯍꯛꯆꯥꯡ ꯌꯥꯝ ꯁꯣꯛꯊꯈ꯭ꯔꯦ
ꯀꯩꯅꯣ ꯅꯪ ꯕꯤꯄꯤ ꯋꯥꯡꯕ꯭ꯔꯣ ꯅꯦꯝꯕ꯭ꯔꯣ
ꯅꯦꯃꯦ
ꯌꯦ
ꯀꯔꯤ ꯆꯥꯔꯒ ꯐꯥꯒꯗ꯭ꯔꯣ
ꯅꯨꯄꯤꯅꯦ ꯑꯃꯗꯤ ꯌꯦꯔꯣꯡ ꯀꯩ ꯈꯥꯛꯇꯪ ꯆꯥꯒꯩꯅꯣ ꯂꯣꯀꯦꯜ
ꯆꯥꯏꯌꯦ ꯑꯗꯨ ꯑꯣꯏꯔꯁꯨ ꯌꯥꯝ ꯅ ꯏꯅꯔꯖꯤ ꯌꯥꯝ ꯂꯩꯇꯦ
ꯑꯦꯔꯣꯝꯗ
ꯑꯍꯤꯡꯕꯔꯣ
ꯍꯣꯏ
ꯉꯝꯃꯔꯣꯏ
ꯌꯦ
ꯑꯗꯨꯗꯤ ꯀꯅꯥꯅ ꯆꯥꯒꯦꯔ ꯑꯣꯕꯅ ꯍꯥꯜꯂꯅꯤ
ꯁꯣꯔ ꯍꯣꯟꯗꯕꯤꯗ ꯁꯠ ꯐꯣꯂꯣ ꯇꯧꯗꯧꯕ
ꯉꯝꯃꯔꯣꯏ
ꯑꯗꯨꯨꯃꯥꯏꯅ ꯇꯧꯔꯗꯤ ꯅꯪ ꯆꯤꯇꯤꯗ ꯑꯃꯨꯛ ꯍꯟꯒꯠꯂꯛꯑꯅꯤ ꯍꯒꯨꯝꯝꯕ ꯈꯔꯁꯒꯅ ꯑꯗꯨꯗꯦ
ꯃꯤꯗꯤ ꯌꯥꯝ ꯆꯥꯒꯗꯕꯅꯤ ꯀꯩꯅꯣ
ꯎꯝ
ꯎꯝ ꯅꯪ ꯕꯤ ꯄꯤ ꯋꯥꯡꯉꯤꯁꯦ ꯑꯩꯁꯤ ꯉꯥꯛꯏꯉꯦ ꯑꯕꯤꯄꯤ ꯅꯦꯝ ꯅꯦꯝ ꯍꯥꯏꯕꯗꯣ ꯉꯛꯑꯦ꯫
ꯑꯩꯗꯤ ꯕꯤꯄꯤ ꯅꯦꯝꯃꯦ ꯑꯩꯒꯤ ꯑꯍꯥꯎꯕ ꯄꯨꯔꯛꯑꯣ
ꯑꯣ ꯑ ꯑꯣꯅꯦ ꯍ ꯀꯣꯄꯤꯤꯖꯒꯅꯤ
ꯍꯥ ꯄꯤꯖꯒꯤꯔꯣꯅꯦ ꯂꯥꯛꯑꯗꯤ
ꯑꯍꯥꯎꯕ ꯆꯥꯗ꯭ꯔꯕꯅꯦ ꯅꯪ ꯁꯤꯗ ꯂꯥꯛꯑꯗꯤ
ꯆꯥꯗꯦꯗ ꯀꯗꯥꯏꯗꯣꯏ
ꯑ ꯅꯪꯗꯤ ꯆꯥꯗꯕꯅꯤꯅꯒꯣ ꯍꯥꯎꯕ
ꯍꯣꯏ ꯑꯩꯗꯤ ꯄꯨꯔꯥ
ꯅꯪꯗꯤ ꯊꯥꯎ ꯀꯩꯀꯥ ꯆꯥꯗꯕꯅꯤꯅ ꯀꯣ
ꯑꯩꯗꯤ ꯄꯨꯔꯥ ꯆꯥꯝꯊꯣꯡꯅꯤꯅꯀꯣ
ꯆꯥꯝꯊꯣꯡ ꯆꯥꯒꯟꯕꯤꯅꯤꯅ
ꯚꯦꯖꯤꯇꯦꯔꯤꯌꯥꯟꯅꯤꯅ ꯅꯪꯗꯤ
ꯑ ꯃꯥꯟꯅꯦ ꯚꯦꯖꯤꯇꯦꯔꯤꯌꯟꯁꯤꯡꯁꯦ ꯑꯃꯔꯣꯝ ꯍꯥꯏꯔꯗꯤ ꯋꯥ
ꯑ ꯋꯥꯔꯝ
ꯃꯔꯛ ꯃꯔꯛꯇꯗꯤ ꯁꯥꯁꯨ ꯆꯥꯅꯤꯡꯕ ꯃꯇꯝ ꯂꯥꯛꯑꯦ
ꯑꯥ ꯌꯥꯝ ꯊꯤ ꯋꯥꯔꯕꯅꯤ ꯅꯪ
ꯑꯁ ꯌꯨꯝꯗ ꯑꯥ ꯈꯔ ꯍꯣꯁꯇꯦꯜ ꯂꯩꯔ ꯂꯩ ꯂꯩꯔꯦꯒꯀꯣ ꯍꯣꯁꯇꯦꯜꯗꯗꯤ ꯎꯝ ꯅꯨꯡꯉꯥꯏꯊꯣꯛꯑꯦꯗꯅ ꯑꯗꯨꯒꯤ ꯌꯨꯝ ꯂꯥꯛꯑꯒ ꯌꯨꯝꯕꯨ ꯃꯤꯁꯇꯤ ꯇꯧꯋꯦꯕꯀꯣ ꯑꯗꯨꯒꯤ ꯂꯥꯛꯑꯦ ꯂꯥꯛꯑꯒ ꯅꯨꯡꯉꯥꯏꯒꯦ ꯍꯥꯏꯔ ꯍꯥꯏꯔꯒ ꯏꯃꯥꯟꯅꯕꯤ ꯏꯃꯥꯟꯅꯕꯁꯤꯡꯁꯨ ꯌꯨꯝ ꯂꯣꯏ ꯄꯥꯟꯊꯣꯛꯈ꯭ꯔꯕꯅꯤꯅ
ꯎꯝ
ꯅꯨꯡꯉꯥꯏꯇ꯭ꯔꯤ
ꯌꯨꯝꯗ ꯂꯩꯕꯁꯨ ꯅꯨꯡꯉꯥꯏꯇ꯭ꯔꯦꯗ ꯍꯥꯟꯅ ꯑꯉꯥꯡ ꯑꯣꯏꯔꯤꯉꯩꯗꯤ ꯌꯨꯝ ꯂꯩꯕ ꯍꯥꯏꯁꯦ ꯌꯥꯝ ꯊꯤ ꯅꯨꯡꯉꯥꯏ ꯂꯩꯔꯝꯕꯅꯦ ꯍꯧꯖꯤꯛꯀꯥꯟꯗꯤ ꯌꯨꯝꯗ ꯂꯩꯕ ꯍꯥꯏꯁꯦ ꯇꯧꯐꯝ ꯈꯪꯗꯦꯕ ꯌꯨꯝꯗ ꯑ ꯄꯩꯁꯥꯁꯨ ꯂꯥꯛꯇꯕꯅꯤꯅꯀꯣ
ꯎꯝ
ꯌꯨꯝ ꯂꯩꯔꯁꯨ ꯄꯩꯁꯥ ꯂꯥꯛꯑꯗꯤ ꯀꯩꯝ ꯀꯥꯏꯗꯦꯕ ꯌꯨꯝ ꯂꯩꯔ ꯑꯁ ꯕꯦꯂꯦꯟꯐꯥꯎ ꯏꯃꯥ ꯏꯄꯥꯗ ꯍꯥꯡꯉꯗꯅꯕ ꯑꯩꯅ ꯇꯗ ꯍꯧꯖꯤꯛꯁꯦ ꯑꯗꯨꯒꯤ
ꯎꯝ
ꯇꯧꯋꯦ ꯍꯥꯏꯇꯔꯦ
ꯎꯝ ꯅꯣꯏ ꯅꯣꯏ ꯅꯃꯥꯟꯅꯕꯁꯨ ꯌꯨꯝ ꯄꯥꯟꯅꯕ ꯌꯥꯎꯈ꯭ꯔꯕꯣ
ꯌꯨꯝ ꯄꯥꯟꯗꯕ ꯌꯥꯎꯈ꯭ꯔꯕ ꯍꯥꯏꯗꯤ ꯀꯩꯅꯣ
ꯑꯣ ꯂꯨꯍꯣꯡ ꯃꯣꯏ ꯅꯪ ꯅꯃꯥꯟꯅꯕꯗꯒꯤ ꯑꯗꯨꯃꯥꯏꯅ ꯄꯥꯟꯕ ꯌꯥꯎ ꯂꯩꯈ꯭ꯔꯕ꯭ꯔꯥ ꯍꯥꯏꯕꯅꯤꯗ ꯅꯪꯗꯤ ꯌꯨꯝ ꯄꯥꯟꯗ꯭ꯔꯤꯅ
ꯍꯣꯏ ꯌꯨꯝ ꯄꯥꯟꯕꯥ ꯌꯥꯝ ꯑꯃ ꯅꯤꯗꯤ ꯑꯗꯨꯝ ꯂꯩꯈ꯭ꯔꯦꯗ ꯈꯣꯏꯒꯤ ꯈꯪꯗꯦ ꯈꯣꯏ ꯀꯥꯡꯕꯨꯁꯤ ꯍꯧꯖꯤꯛꯀꯥꯟ ꯍꯧꯖꯤꯛꯀꯤꯗꯤ ꯑꯣꯏꯅ ꯀꯥꯡꯕꯨꯁꯦ ꯌꯨꯝꯁꯦ
ꯎꯝ
ꯒ꯭ꯌꯥꯟ ꯇꯥꯔ ꯂꯩꯔꯦ ꯍꯥꯏꯇꯥꯔꯦ ꯈꯣꯏ ꯃꯈꯥꯏ ꯑꯩꯈꯣꯏ ꯑꯩꯈꯣꯏꯗꯩꯩ ꯑꯉꯥꯡ ꯑꯩꯈꯣꯏꯗꯩꯩ ꯃꯈꯥ ꯑꯩꯈꯣꯏꯒꯤ ꯃꯈꯥ ꯂꯩꯕ ꯀꯥꯡꯕꯨꯁꯤꯅ ꯌꯨꯝ ꯊꯨ ꯊꯨꯅ ꯄꯥꯟ ꯇꯧ ꯂꯩꯔꯦ
ꯎꯝ
ꯑꯈꯣꯏꯒꯤ ꯑꯩꯈꯣꯏ ꯃꯊꯛꯇ ꯂꯩꯕ ꯀꯥꯡꯕꯨ ꯈꯣꯏ ꯕ꯭ꯔꯗꯔ ꯈꯣꯏ ꯏꯌꯥꯝꯕꯩ ꯃꯣꯏ ꯀꯥꯡꯕꯨꯁꯤꯅ ꯅꯨꯄꯤ ꯊꯤꯕ ꯈꯪꯗꯅ ꯇꯧꯔ ꯂꯩꯕ ꯀꯥꯡꯕꯨ ꯕꯨꯁꯨ ꯂꯩꯕ ꯈꯣꯏ ꯃꯈꯥꯗ ꯂꯩꯕ ꯀꯥꯡꯕꯨꯁꯤꯅ ꯅꯨꯄꯤꯁꯦ ꯄꯪꯊꯤ ꯊꯤꯔ ꯂꯩꯕ ꯍꯥꯏꯇꯥꯔꯦ
ꯎꯝ
ꯃꯥꯟꯇꯥꯅ ꯅꯨꯄꯤ ꯊꯤꯕ ꯌꯥꯝ ꯐꯕꯩ ꯇꯥꯏꯞꯇꯀꯣ
ꯎꯝ
ꯇꯧꯔ ꯂꯩꯔꯦꯕ
ꯍꯣꯏ ꯅꯨꯄꯤ ꯊꯤꯕꯁꯦ ꯀꯌꯥꯝ ꯅꯨꯡꯉꯥꯏꯕ ꯖꯠꯅꯣꯅꯦ ꯃꯩꯁꯦ ꯅꯨꯄꯥ ꯅꯨꯄꯤ ꯌꯨꯠ ꯑꯣꯏꯕ ꯀꯥꯟꯗ ꯈꯔ ꯂꯥꯡꯊꯣꯛꯀꯦ ꯈꯟꯗꯅ ꯃꯌꯨꯝ ꯂꯣꯏ ꯄꯥꯟꯊꯣꯛꯈ꯭ꯔꯦ
ꯌꯨꯝ ꯄꯥꯟꯕꯩꯁꯨ ꯍꯣꯏ ꯅꯨꯡꯉꯥꯏꯕꯗꯤ ꯃꯈꯜ ꯑꯃ ꯐꯪꯗꯤ ꯐꯪꯉꯝꯕꯅꯤ ꯑꯗꯨ ꯑꯣꯏꯔ ꯝ
ꯎꯝ
ꯌꯨꯝ ꯄꯥꯟꯕꯁꯨ ꯅꯨꯡꯉꯥꯏꯗꯣꯏꯅꯤꯗ ꯍꯥꯏꯗꯤ ꯐꯦꯃꯤꯂꯤꯗꯨꯣ ꯌꯥꯝ ꯅꯨꯡꯁꯤ ꯆꯥꯟꯅꯅ ꯂꯩꯔꯗꯤ ꯅꯨꯡꯉꯥꯏꯈ꯭ꯔꯕ ꯄꯣꯠꯅꯤꯗ ꯄꯥꯟꯕ ꯍꯥꯏꯁꯤꯁꯨ ꯌꯨꯝ ꯌꯥꯝ ꯊꯦꯡꯅ ꯄꯥꯜꯁꯨ ꯀꯩꯀꯥꯟꯗꯦ
ꯑꯗꯨꯕꯨ ꯑꯩꯅ ꯈꯟꯕꯗꯗꯤ ꯌꯨꯝ ꯄꯥꯟꯗꯣꯛꯑꯒ ꯀꯣ
ꯎꯝ
ꯀꯩꯅꯣ ꯃꯣꯏ ꯏꯁꯇꯦꯕꯜ ꯑꯣꯏꯗ꯭ꯔꯗꯤ ꯄꯥꯟꯊꯣꯛꯑꯒ ꯌꯥꯝ ꯋꯥꯅꯕ ꯌꯥꯝ ꯂꯩꯌꯦꯕꯀꯣ ꯑꯗꯨꯒꯤ ꯈꯔ ꯑꯩꯗꯤ ꯄꯥꯈꯠꯂꯦꯕ ꯑꯗꯨꯗꯤ
ꯎꯝ ꯍꯥꯏꯗꯤ ꯈꯔꯗꯤ ꯊꯧꯔꯥꯡ ꯇꯧꯗꯕꯅꯤꯗ ꯍꯥꯏꯗꯤ ꯄꯨꯔꯥ ꯄꯩꯁꯥ ꯁꯨꯡꯂꯩ ꯅꯪ ꯑꯦꯀꯥꯎꯟꯗ ꯑꯩ ꯑꯦꯀꯥꯎꯟꯗ ꯁꯨꯡꯂꯩ ꯂꯩꯇꯕꯤꯗ ꯌꯨꯝ ꯄꯥꯔꯗꯤ ꯀꯗꯥꯏꯗꯤ ꯋꯥꯔꯣꯏꯗꯣꯏꯅꯣ
ꯑꯗꯨꯅꯦ ꯑꯗꯨꯒꯤ ꯑꯗꯨꯁꯨ ꯍꯟꯗꯛꯀꯤ ꯑꯪ ꯍꯟꯗꯛꯀꯤ ꯑꯉꯥꯡꯁꯤꯡꯁꯦ ꯑꯗꯨꯒꯨꯝꯕ ꯈꯟꯗ꯭ꯔꯦꯕ ꯌꯨꯝ ꯄꯥꯟꯕ ꯌꯥꯔꯦꯅ ꯑꯗꯨꯝ ꯄꯥꯟꯕ ꯌꯥꯝ ꯂꯩꯔꯦꯕ
ꯃꯤꯔꯁꯥ ꯇꯧꯔ ꯂꯩꯕꯩꯅꯤꯅꯦ ꯃꯣꯏ ꯌꯥꯗꯦ
ꯑꯗꯨꯗꯤ ꯑꯣꯏꯗꯕꯅꯦ ꯌꯥꯝ ꯋꯥꯕꯅꯦ ꯑꯗꯨꯒꯨꯝꯕꯗꯤ
ꯐꯦꯃꯤꯂꯤꯗ ꯅꯤꯕ ꯍꯥꯏꯕꯁꯤꯗꯤ ꯌꯥꯗꯦꯕ ꯑ ꯎ ꯄ ꯍꯣꯏꯁꯨ ꯆꯞ ꯃꯥꯟꯅꯩꯅꯦ ꯃꯣꯏ ꯑꯁ ꯕꯦꯔꯥ ꯍꯧꯖꯤꯛꯀꯥꯟꯗꯤ ꯑꯉꯥꯡ ꯄꯣꯛꯄ ꯀꯩꯀꯥꯁꯨ ꯄꯩꯁꯥ ꯌꯥꯝ ꯆꯪꯉꯤꯗꯅ
ꯎꯝ ꯫
ꯄꯩꯁꯥ ꯉꯥꯛꯇꯅꯦꯕ ꯌꯨꯝꯗ ꯅꯨꯄꯤ ꯊꯤꯔꯁꯨ ꯄꯩꯁꯥ ꯉꯥꯛꯇꯅꯦ ꯂꯥꯛ ꯂꯥꯛꯅꯤ ꯇꯤꯡꯉꯤꯁꯦ
ꯃꯥꯅꯦ
ꯂꯥꯛꯗꯤ ꯀꯝꯄꯜꯁꯔꯤ ꯇꯥꯗꯣꯏꯅꯦꯕ ꯆꯥꯛ ꯌꯦꯟꯁꯥꯡ ꯊꯥꯕ ꯀꯩ ꯀꯩ ꯇꯧꯔꯔꯣꯏ ꯇꯧꯕꯗꯨ ꯄꯩꯁꯥꯗꯤ ꯐꯖꯅ ꯆꯠꯇ꯭ꯣꯏꯅꯦꯕ ꯃꯣꯏꯗꯤ ꯊꯕꯛꯁꯨ ꯇꯧꯅꯤꯡꯗꯦꯗꯣ ꯑꯃꯨꯛ ꯌꯨꯝꯗ
ꯑꯁ
ꯏꯃꯥ ꯏꯄꯥꯒꯤ ꯄꯩꯁꯥꯗꯨꯅꯤꯉ ꯂꯩꯗꯤꯦ ꯕꯦꯔꯥ ꯀꯥꯏꯕ
ꯑꯗꯨꯁꯨ ꯃꯥꯅꯦ ꯂꯨꯍꯣꯡꯕꯁꯨ ꯑ ꯄꯩꯁꯥꯗꯤ ꯌꯥꯝ ꯆꯠꯄ ꯃꯥꯜꯂꯦꯗ ꯂꯨꯍꯣꯡꯕꯁꯨ ꯀꯣ ꯍꯥꯏꯗꯤ ꯃꯤ ꯈꯔꯗꯤ ꯂꯨꯍꯣꯡꯕꯗꯒꯤ ꯑ ꯃꯣꯏꯒꯤ ꯃꯤꯉꯣꯟꯗ ꯄꯩꯁꯥ ꯄꯨꯔꯒ ꯇꯧꯕ ꯌꯥꯝ ꯂꯩꯩꯌꯦꯕꯀꯣ ꯑꯗꯨꯗꯒꯤ
ꯍꯣꯏ ꯄꯩꯁꯥ ꯄꯨꯔꯒ ꯇꯧ ꯀꯥꯡꯕꯨꯁꯨ ꯂꯩꯕꯅꯤ ꯍꯥꯏꯗꯤ ꯐꯖꯅ ꯃꯦꯔꯤꯖ ꯇꯧꯒꯦ ꯍꯥꯏꯔꯗꯤ ꯃꯤ ꯌꯥꯝꯅ ꯀꯧꯔꯒ ꯄꯥꯡꯊꯣꯛꯀꯦ ꯍꯥꯏꯔꯗꯤꯀꯣ ꯗꯤ ꯂ ꯑꯅꯤ ꯑꯍꯨꯝ ꯂꯥꯛ ꯑꯍꯨꯝꯗꯤ ꯀꯝꯄꯜꯁꯔꯤ ꯑꯗꯨꯃꯥꯏꯅ ꯆꯪꯅꯦꯕ
ꯍꯣꯏ
ꯏ ꯑꯃꯁꯨ ꯇꯧꯈ꯭ꯔꯕꯅꯦ ꯅꯍꯥꯟꯗ ꯊꯥ ꯑꯅꯤ ꯑꯍꯨꯝ ꯋꯥꯏꯔ ꯇꯧꯈ꯭ꯔꯕꯅꯦ
ꯎꯝ
ꯑꯗꯨ ꯑꯗꯨꯗꯣ ꯀꯩꯅꯣ ꯇꯧꯕ ꯂꯣꯏꯔꯦ ꯃꯣꯏ ꯂꯨꯍꯣꯡꯕ ꯂꯣꯏꯔꯒ ꯁꯤꯡꯅꯤꯡꯉꯥꯏ ꯀꯟꯅ ꯇꯧꯔ ꯂꯩꯣꯏꯕ
ꯎꯝ ꯎꯝ ꯑꯗꯨ ꯑꯗꯨꯁꯨ ꯌꯥꯝꯅꯩ ꯑꯗꯨꯝ
ꯍꯥꯏꯗꯤ ꯂꯨꯍꯣꯡꯕꯗꯣ ꯃꯣꯏꯁꯨ ꯌꯥꯝꯅ ꯄꯤꯛꯇꯛꯅꯗꯤ ꯇꯥꯎꯅꯤꯡꯗꯕ ꯍꯥꯏꯇꯥꯔꯦ ꯑꯗꯨꯝ ꯆꯥꯎꯅ ꯂꯣ ꯍꯪꯕ ꯍꯥꯏꯇꯥꯔꯦ ꯃꯣꯏꯗꯨ ꯄꯥꯈꯪ ꯑꯔꯤꯕꯁꯨ ꯑꯣꯏꯔꯕꯅꯤꯅꯦ ꯈꯨꯟꯒꯤ ꯍꯥꯏꯗꯤ ꯆꯦꯟꯊꯣꯛ ꯆꯦꯟꯁꯤꯟ ꯇꯧꯕꯗꯣ ꯐꯖꯗꯦꯗꯅ ꯑꯍꯟ ꯑꯣꯏꯔꯒ
ꯍꯣꯏ ꯍꯣꯏ ꯑꯗꯨꯗꯤ ꯆꯨꯝꯃꯦ ꯑꯩꯈꯣꯏꯒꯤ ꯑ ꯈꯨꯟꯒꯤꯀꯣ
ꯎꯝ
ꯈꯨꯟꯒꯤ ꯑꯩꯈꯣꯏꯒꯤ ꯄꯥꯁꯇꯔ ꯂꯨꯍꯣꯡꯕ ꯀꯥꯟꯗꯗꯤ
ꯎꯝ
ꯍꯌꯦꯕꯁ ꯏꯁꯇꯔꯗꯤ ꯑ ꯃꯥꯅ ꯑꯦꯛꯖꯥꯝꯄꯜ ꯑꯃ ꯄꯨꯊꯣꯛꯀꯦꯅ ꯑꯗꯨꯒꯨꯝꯕ ꯆꯥꯎꯅ ꯇꯧꯗꯕꯅꯤ ꯃꯥꯗꯤ ꯃꯥꯒꯤ ꯂꯨꯍꯣꯡꯕ ꯅꯨꯃꯤꯠꯇꯣ ꯎꯝ ꯑꯗꯨꯗ ꯆꯥꯛꯁꯨ ꯆꯥꯗꯦ ꯎꯝ
ꯌꯦ
ꯏꯁꯤꯡꯈꯛ ꯏꯁꯤꯡ ꯍꯥꯏꯗꯤ ꯀꯩꯅꯣ ꯊꯨꯝꯕꯗꯣ ꯆꯥꯛ
ꯁꯤꯅꯤꯔꯣ
ꯆꯥ ꯊꯨꯝꯕꯗꯣ ꯑꯉꯧꯕꯗꯣ
ꯎꯝ ꯎꯝ
ꯀꯩꯅꯣ ꯀꯔꯤꯔꯣ
ꯇꯥ ꯍꯥꯏꯦꯟ
ꯆꯥꯀꯣ ꯆꯥꯗꯣ ꯆꯥꯗꯨꯒ ꯑꯆꯥꯄꯣꯠ ꯈꯛꯇꯤ ꯆꯥꯏꯌꯦ
ꯎꯝ
ꯑꯗꯨꯒꯤ ꯃꯥꯅ ꯍꯥꯏꯕꯗꯤ ꯑꯦꯛꯖꯥꯝꯄꯜꯅꯤ ꯍꯥꯏꯅ ꯍꯥꯏꯕ ꯍꯥꯏꯗꯤ ꯎꯝ ꯃꯤ ꯏꯅꯥ ꯈꯨꯣꯟꯕꯁꯨ ꯂꯩꯑ ꯏꯅꯥ ꯈꯨꯨꯟꯗꯕꯁꯨ ꯂꯩꯑ ꯑꯗꯨꯒꯤ ꯃꯤ ꯂꯣꯏꯅꯃꯛꯀꯤ ꯃꯥꯟꯅꯅ ꯇꯧꯅꯤꯡꯉꯩꯅ ꯃꯥꯅ ꯑꯗꯨꯃꯥꯏꯅ ꯇꯧꯊꯣꯛꯄ
ꯍꯣꯏ ꯑꯗꯨꯃꯥꯏꯅ ꯈꯟꯕꯁꯨ ꯌꯥꯎꯕꯅꯤꯗ ꯍꯥꯏꯗꯤ ꯅꯠꯇꯗꯤ ꯄꯩꯁꯥ ꯄꯥꯏꯗꯕ ꯀꯥꯡꯕꯨꯗꯤ ꯀꯩꯅꯣ ꯇꯧꯕ ꯉꯝꯃꯔꯣꯏꯅ ꯑꯗꯣ
ꯎꯝ ꯍꯣꯏ ꯑꯗꯨ ꯑꯣꯏꯔꯁꯨ ꯑꯗꯨꯝꯃꯛꯇꯤ ꯐꯖꯃꯟꯗꯦ ꯆꯥꯛ ꯈꯛꯇꯤ ꯆꯥꯕꯅ ꯐꯗ꯭ꯔꯣ ꯑꯇꯣꯞꯄ ꯑꯇꯣꯞꯄ ꯉꯝꯖꯗ꯭ꯔꯁꯨ ꯀꯣ
ꯎꯝ ꯎꯝ ꯍꯧꯖꯤꯛꯀꯥꯟꯁꯤꯦ ꯂꯨꯍꯣꯡꯕ ꯍꯥꯏꯁꯦ ꯄꯩꯁꯥ ꯌꯥꯝ ꯆꯪꯕ ꯄꯣꯠꯅꯤꯃꯦ
ꯆꯪꯦ
ꯅꯨꯄꯤ ꯊꯤꯕ ꯍꯥꯏꯁꯦ ꯅꯨꯄꯤꯗꯣ ꯍꯥꯏꯗꯤ ꯈꯨꯟꯗꯣ ꯇꯣꯉꯥꯟ ꯇꯣꯉꯥꯟꯜꯂꯗꯤ ꯑꯃꯨꯛ ꯇꯧꯔꯅꯤ ꯆꯠꯊꯣꯛ ꯆꯠꯁꯤꯟꯒꯤ ꯒꯥꯔꯤ ꯀꯩꯀꯥꯒꯤ ꯂꯣꯏꯅ ꯌꯥꯎꯔꯀꯥꯟꯗ ꯂꯨꯍꯣꯡꯗ꯭ꯔꯤꯉꯩꯗꯨꯁꯨ ꯂꯥꯛꯑ ꯃꯥꯗꯤ ꯀꯝꯄꯜꯁꯔꯤ ꯑꯗꯨꯝ ꯇꯤꯡꯅꯤꯕ
ꯍꯣꯏꯗ ꯑꯗꯨꯒ ꯀꯩ ꯀꯩꯅꯣ ꯏꯟꯚꯤꯇꯦꯁꯟ
ꯎꯝ
ꯍꯣꯏ ꯄ꯭ꯔꯤꯄꯦꯌꯔ ꯇꯧꯈꯤꯅꯤ
ꯎꯝ ꯎꯝ ꯑꯗꯨꯗ ꯑꯣꯛ ꯑꯅꯤ ꯑꯍꯨꯝ ꯂꯩꯕ ꯃꯊꯧ ꯇꯥꯔꯛꯀꯅꯤ ꯑꯗꯨꯗ
ꯅ ꯅꯨ ꯄ
ꯅꯨꯄꯥꯁꯤꯡꯒꯤꯗꯤ ꯍꯣꯠꯅꯕ ꯀꯟꯗꯗꯤ ꯌꯥꯗꯅ ꯎꯝ
ꯌꯥꯗꯦ ꯌꯥꯗꯦ
ꯅꯨꯄꯤꯁꯤꯡꯗꯤ ꯀꯩꯝ ꯀꯥꯏꯗꯦ ꯅꯨꯄꯥꯁꯤꯡ ꯅꯤ ꯋꯥꯗꯣꯏꯁꯦ
ꯑꯗꯨꯗ ꯀꯣ ꯂꯣꯏ ꯍꯣꯏ